ꯍꯜꯂꯣ
ꯅꯨꯡꯉꯥꯏꯔꯤꯕꯣ
ꯎꯝ ꯅꯨꯡꯉꯥꯏꯔꯤꯌꯦ
ꯏꯁ ꯏꯌꯥꯝꯕꯒꯤ ꯀꫭꯏꯅꯨ ꯀꯨꯏꯔꯦꯅꯦ
ꯍꯣꯏꯅꯦ ꯎꯗ ꯀꯨꯏꯔꯦ ꯀꯔꯝ ꯀꯔ ꯄꯜꯂꯤꯕ ꯅꯪꯕꯨ
ꯑꯩ ꯅꯨꯡꯉꯥꯏꯅꯤ ꯍꯥꯏꯇꯥꯥꯅꯤ ꯀꯔꯤ ꯍꯥꯏꯔꯨꯅꯤ
ꯍꯝ ꯍꫭꯏꯅꯦ ꯅꯨꯡꯉꯥꯏꯇ꯭ꯔꯗꯤ ꯍꯧꯖꯤꯛꯄꯨ ꯋꯥꯔ ꯂꯩꯗꯧ ꯅꯠꯇꯦꯕ
ꯃꯅꯤ
ꯅꯨꯡꯉꯥꯏ ꯅꯨꯡꯉꯥꯏ ꯂꯩꯗꯧꯅꯦ
ꯎꯝ ꯑꯌꯥꯝꯕꯒꯤ ꯎ ꯃꯣꯔꯣꯛ ꯐꯥꯝ ꯇꯧꯋꯦꯅ ꯍꯥꯏꯐꯦꯠ ꯇꯥꯈꯤ ꯀꯃꯥꯏ ꯀꯃꯥꯏꯅ ꯇꯧꯔꯤꯒꯦ ꯎ ꯃꯣꯔꯣꯛ ꯄꯥꯜꯂꯕ ꯆꯥ ꯌꯥꯔꯕ ꯈꯔ ꯀꯣꯏꯊꯣꯔꯛꯀꯦ ꯀꯩꯅꯣ ꯎ ꯃꯣꯔꯣꯛ ꯂꯩ ꯂꯥꯛꯀꯦ
ꯇꯧꯋꯦ ꯇꯧꯋꯦ ꯈꯔ ꯑꯗꯨꯝ ꯌꯥꯝ ꯌꯥꯝꯕꯗꯤ ꯅꯠꯇꯦ ꯑꯗꯨꯝ ꯈꯔ ꯁꯨꯝ ꯇꯧ ꯌꯥꯕ꯭ꯔꯥꯅ ꯌꯦꯡꯕꯅ ꯑꯗꯨꯝ ꯇꯧꯋꯦ ꯊꯥꯔꯤ ꯈꯔ ꯍꯧꯖꯤꯛ ꯑꯗꯨꯝ ꯈꯔ ꯈꯔ ꯍꯦꯛꯄ ꯍꯧꯔꯦ
ꯑꯣ ꯄꯥꯝꯕꯤ ꯀꯌꯥꯃꯨꯛ ꯌꯥꯝꯃꯤ ꯄꯥꯝꯕꯤ ꯀꯌꯥꯃꯨꯛ ꯁꯨꯒꯦ
ꯄꯥꯝꯕꯤ ꯍꯥꯏꯁꯦ ꯄꯥꯝꯕꯤ ꯀꯌꯥꯃꯨꯛꯅ ꯈꯪꯅꯦ ꯑꯩꯈꯣꯏ ꯁꯪꯒꯝꯃꯨꯛ ꯊꯥꯕꯅꯤꯗ ꯂꯧ ꯁꯪꯉꯝ ꯑꯃ
ꯑꯣ
ꯁꯨꯝ ꯌꯦꯡꯒꯦꯅ ꯍꯥꯏꯇꯥꯔꯦꯅꯦ ꯍꯟꯗꯛ ꯑꯗꯨꯒꯤ
ꯎꯝ
ꯈꯔ ꯈꯔ ꯍꯦꯛꯄ ꯍꯧꯔꯦ ꯑꯩꯈꯣꯏ ꯁꯣꯂꯣ ꯅꯣꯡꯃ ꯌꯦꯡꯉꯒ
ꯌꯥꯏ ꯌꯥꯏ ꯄꯥꯝꯕꯤ ꯂꯤꯁꯤꯡ ꯑꯃ ꯑꯅꯤ ꯊꯥꯔꯗꯤ ꯅꯣꯡꯃꯗ ꯄꯥꯝꯕꯤ ꯑꯃꯗꯒꯤ ꯂꯨꯄꯥ ꯃꯉꯥ ꯃꯉꯥꯗꯪ ꯂꯥꯛꯑꯁꯨ ꯂꯤꯁꯤꯡ ꯃꯉꯥ ꯇꯔꯨꯛꯇꯤ ꯑꯗꯨꯝ ꯂꯥꯛꯇꯅꯦ ꯅꯣꯡꯃꯗ ꯐꯖꯅ ꯍꯦꯛꯄ ꯌꯥꯔꯛꯄꯗꯩꯗꯤ
ꯍꯣꯏꯌꯦ ꯈꯪꯉꯦ ꯑꯗꯨꯝ ꯍꯣꯏ ꯈꯪ ꯌꯥꯝ ꯀꯟꯅ ꯇꯧꯗꯕ ꯍꯧꯕꯗ ꯉꯥꯏꯔꯤꯕꯅꯤꯅ
ꯑꯣ
ꯑ ꯈꯪ ꯍꯥꯏꯗꯤ ꯌꯥ ꯍꯥꯏꯗꯤ ꯁꯦꯟꯗꯣꯡꯗꯨ ꯃꯌꯥꯝ ꯂꯩꯔꯛꯄ ꯑꯣꯏꯔꯣ ꯀꯩꯅꯣ ꯇꯧꯔꯗꯤ ꯏꯁꯥꯎꯊꯣꯛꯄ ꯑꯣꯏꯒꯦꯔꯥ ꯀꯩ ꯑꯣꯏꯒꯦꯔꯥ ꯇꯥꯛ ꯌꯥꯏꯗꯅ ꯑꯗꯨꯒꯤ ꯑꯍꯥꯟꯕ ꯌꯦꯡꯒꯦꯅ ꯍꯟꯗꯛ ꯈꯛꯇ ꯍꯧꯕꯅꯤꯗ
ꯃꯥꯅꯦ ꯑꯩꯣ ꯂꯧꯕꯨꯛꯀ ꯑꯩꯅ ꯑꯃꯨꯛ ꯍꯧꯖꯤꯛꯁꯨ ꯖꯥꯥꯛꯀ ꯀꯩꯅꯣ ꯈꯥꯃꯦꯟꯒ ꯊꯥꯔꯤꯌꯦ ꯀꯟꯅ ꯃꯣꯔꯣꯛ ꯁ ꯑꯗꯨ ꯑꯩꯅ ꯑꯃꯨꯛ ꯀꯩꯅꯣ ꯑꯣꯏꯕ ꯑꯩꯈꯣꯏ ꯃꯩꯇꯩ ꯃꯣꯛꯇꯣ
ꯍ
ꯑꯗꯨ ꯑꯣꯏꯕ ꯎꯣꯔꯣꯛꯇꯤ ꯊꯥꯗꯦ ꯑꯗꯣ ꯏꯌꯥꯝꯕꯗ ꯍꯪꯉꯛꯏꯅꯦ ꯍꯥꯏꯗꯤ ꯎꯃꯣꯛꯇꯣ ꯃꯣꯏꯗꯤ ꯎꯃꯣꯛꯁꯤ ꯂꯥꯏꯅꯥ ꯌꯥꯝ ꯇꯥꯒꯜꯗꯅ ꯑ ꯑꯗꯨꯩꯒ ꯈꯥ ꯈꯌꯥꯅꯦ ꯏꯗꯅ
ꯑ ꯆꯂꯣ
ꯑꯗꯨꯅ ꯄ꯭ꯔꯣꯐꯤꯇꯦꯕꯜ ꯑꯣꯏꯗꯨꯕꯨ ꯑꯣꯏꯔꯒꯗꯤ ꯑꯗꯨꯝ ꯎꯃꯣꯛꯇꯨꯁꯨ ꯇ꯭ꯔꯥꯏ ꯇꯧꯁꯤꯔꯥ ꯍꯥꯏꯅ ꯈꯜꯂꯝꯕ
ꯇꯋ ꯌꯥꯏ ꯅꯪ ꯂꯝꯕꯨ ꯂꯩꯔꯗꯤꯅꯦ ꯑꯗꯨꯝ ꯐꯥꯖꯤꯜꯂ ꯌꯦꯡꯉꯣ ꯀꯃꯥꯏ ꯀꯃꯥꯏꯅ ꯇꯧꯒꯦꯕ ꯑꯗꯨꯗꯩ ꯃꯏꯗꯨꯗꯤ ꯍꯥꯏꯗꯤ ꯁꯤꯠꯇꯕ ꯂꯩꯇꯦꯕ
ꯃꯥꯅꯦꯦ ꯃꯥꯅꯦꯦ ꯎꯃꯣꯎꯜ
ꯃꯣꯏ ꯁꯤꯅ ꯃꯤ ꯍꯥꯏ ꯂꯣꯏ ꯄꯥꯝꯅꯕꯅ ꯎꯃꯣ ꯍꯥꯏꯅ ꯑꯗꯨꯝ ꯃꯌꯥꯝ ꯃꯌꯥꯝ ꯂꯩꯅꯕ ꯀꯣ ꯎꯝ
ꯇꯥꯁꯤꯜꯂꯣ ꯌꯦꯡꯉꯣ ꯂꯝꯕꯨ ꯂꯩꯔꯗꯤ ꯑꯗꯨꯝ ꯑꯩꯁꯤꯁꯨ ꯍꯟꯗꯛ ꯇ ꯍꯧꯕꯅꯤꯅ ꯑꯩꯁꯨ ꯑꯦꯛꯁꯄꯤꯔꯤꯌꯦꯟꯁ ꯂꯩꯇ꯭ꯔꯤꯑꯕꯀꯣ ꯀꯃꯥꯏ ꯀꯃꯥꯏꯅ ꯇꯧꯒꯦꯅ ꯑꯥ ꯈꯔ ꯍꯌꯦꯡ ꯈꯪꯉꯀꯥꯟꯗꯨꯗ ꯐꯖꯅ ꯅꯪꯒꯤꯗꯁꯨ ꯀꯃꯥꯏ ꯀꯃꯥꯏꯅ ꯇꯧ ꯌꯥꯒꯦꯗ ꯂꯣꯏ ꯌꯦꯡ ꯌꯥꯏꯗꯅ ꯑꯩꯁꯦ ꯈꯪꯉꯒ ꯍꯥꯏꯦ ꯧ ꯂꯣꯏꯔꯀꯥꯟꯗ ꯑꯗꯨ ꯌꯦꯡꯕꯅꯤ ꯁꯨꯝ ꯀꯃꯥꯏ ꯀꯃꯥꯏꯅ ꯇꯧꯒꯦꯅ ꯅꯪꯒꯤ ꯀꯩꯀꯩ ꯊꯥꯏꯅ ꯀꯌꯥꯝ ꯊꯥꯏꯅꯣ ꯍꯥꯏꯁꯦ
ꯑꯩ ꯌꯣ ꯂꯧꯧ ꯁꯪꯉꯝ ꯑꯅꯤꯃꯨꯛꯅꯤꯗ ꯑꯃꯅ ꯂꯧ ꯁ ꯑꯃꯅ ꯆꯨꯖꯥꯛꯀ ꯃꯣꯔꯣꯛꯀ ꯑꯗꯨ ꯃꯤꯛꯁ ꯇꯧꯔ ꯊꯥꯕꯅꯦꯕ ꯑꯁꯤꯤꯟꯖ ꯃꯈꯣꯡ ꯑꯗꯨ ꯃꯍꯥꯎ ꯍꯥꯞꯆꯤꯟꯕ ꯑꯗꯩ ꯑꯃꯅ ꯑꯃꯨꯛ ꯈꯥꯃꯦꯟ ꯈꯥꯃꯦꯟ ꯊꯥꯕꯅꯦ ꯈꯕꯅ ꯃꯣꯀꯂ ꯀꯅꯤ
ꯆꯨꯖꯥꯛꯁꯨ ꯑꯗꯨꯝ ꯐꯖꯅ ꯁꯤꯠꯄꯅꯤꯅ ꯍꯧꯖꯤꯛ ꯑꯗꯨꯝ
ꯑꯥ ꯁꯤꯠꯂꯦ ꯁꯤꯠꯂꯦ ꯆꯨꯖꯥꯛꯇꯣ
ꯆꯤꯖꯥ ꯎ
ꯌꯣꯟꯕ ꯍꯧꯔꯦ
ꯆꯨꯖꯥꯎꯗ ꯄꯇꯥ ꯇꯥꯔꯒ ꯄꯤꯕꯅꯦ
ꯎꯝ ꯑꯩꯗꯤ ꯀꯩꯅꯣꯅꯤꯗ ꯑꯩꯈꯣꯏꯒꯤ ꯒ꯭ꯔꯤꯜ ꯇꯧꯔꯒ ꯌꯣꯜꯂꯦ ꯆꯨꯖꯥꯎ ꯑꯣꯏꯅ ꯔꯦꯛ ꯌꯣꯟꯗ꯭ꯔꯦꯕ ꯑꯩꯈꯣꯏ ꯏꯅꯥꯎꯄꯥꯗꯣ ꯕꯖꯥꯔꯗ ꯑꯩꯈꯣꯏ ꯃꯅꯥꯛꯀꯤ ꯕꯖꯥꯔ ꯃꯆꯥꯗ ꯇꯧꯔꯒ ꯗꯒ꯭ꯔꯤꯜ ꯇꯧꯔ ꯆꯨꯖꯥꯛꯇꯣ ꯁꯤꯣꯟꯕꯅꯦ ꯃꯤ ꯌꯥꯝ ꯄꯥꯝ ꯆꯥꯅꯩꯌꯦꯕ ꯑ ꯅꯨꯡꯗꯥꯡꯋꯥꯏꯔꯝꯒꯨꯝꯕꯅ ꯋꯥꯛꯀꯤꯡ ꯊꯣꯛꯂꯛꯄꯗꯣ
ꯍꯣꯏꯅꯦ
ꯑꯗꯋꯥꯏ ꯇꯋꯥꯏ ꯌꯣꯟꯕꯗ ꯃꯤ ꯌꯥꯝ
ꯇꯥꯡ ꯊꯥꯡꯉꯦꯣꯦ
ꯁꯦꯟ ꯂꯣꯟ ꯑꯗꯨꯅꯨꯡ ꯐꯅꯌꯥꯝ ꯐꯪꯉꯝꯅꯤꯗ ꯑꯗꯨꯁꯨ
ꯐꯪꯉꯦ ꯐꯪꯉꯦ ꯅꯣꯡꯃꯗ ꯑꯗꯨꯝ ꯍꯥꯏꯗꯤ ꯅꯣꯡꯃ ꯍꯥꯏꯁꯦ ꯃꯥꯅꯨꯡ ꯑꯩꯈꯣꯏꯒꯤ ꯃꯤ ꯅꯨꯡꯗꯥꯡꯋꯥꯏꯔꯝ ꯕꯖꯥꯔ ꯆꯤꯡꯈꯠꯂꯛꯄ ꯃꯤ ꯋꯥꯛꯀꯤꯡ ꯊꯣꯛꯅ ꯄꯣꯠ ꯆꯩ ꯊꯣꯛꯅ ꯂꯩ ꯂꯩꯕ ꯊꯣꯛꯅꯔꯛꯄꯖꯟꯖꯗꯣ
ꯑꯥ
ꯅꯨꯡꯡ ꯋꯥꯏꯔꯝꯒꯦ ꯑꯗ ꯑꯗꯨꯋꯥꯏꯗꯨꯗ ꯍꯥꯏꯐꯦꯠꯇꯪ ꯊꯣꯛꯑꯒ ꯅꯨꯡꯗꯥꯡ ꯄꯨꯡ ꯃꯉꯥ ꯇꯔꯨꯛ ꯇꯔꯦꯠ ꯐꯥ ꯑꯗꯨꯋꯥꯏꯐꯥꯎ ꯆꯪ ꯌꯣꯟꯕꯅꯤ ꯆꯥꯛ ꯆꯥꯔꯝꯗꯥꯏꯗ ꯆꯪꯉꯛꯑꯒ ꯂꯣꯏꯔꯦꯕ ꯑꯗ ꯑꯗꯨꯝ ꯄ꯭ꯔꯣꯐꯤꯠ ꯑꯗꯨ ꯉꯥꯛꯇꯪ ꯄꯨꯡ ꯑꯍꯨꯝ ꯃꯔꯤ ꯌꯣꯟꯕꯗꯨꯗ ꯑꯗꯨꯝ ꯑꯩꯈꯣꯏ ꯂꯤꯁꯤꯡ ꯑꯅꯤ ꯑꯃ ꯇꯣꯉꯥ ꯑꯅꯤꯃꯨꯛꯇꯤ ꯑꯗꯨꯝ ꯄ꯭ꯔꯣꯐ ꯐꯤꯠ ꯑꯣꯏꯅꯀꯣ ꯑꯗꯨꯝ ꯐꯪꯉꯦ ꯍꯥꯏꯇꯥꯔꯦ ꯑꯗꯨꯒꯤꯗꯤ ꯀꯥꯟꯅꯔꯦ
ꯃꯥꯅꯤ ꯃꯥꯅꯤ ꯍꯧ ꯐ꯭ꯔꯤ ꯂꯩ ꯌꯥꯕ ꯃꯇꯝ ꯅꯠꯇꯦ ꯍꯧꯖꯤꯛꯁꯨ
ꯑ
ꯀꯔꯤ ꯀꯔꯤ ꯂꯩꯒꯦ ꯇꯧꯔ ꯁꯨꯔ ꯄꯩꯁꯥ ꯇꯥꯟꯗꯧ
ꯃꯥꯅꯦ
ꯎꯝ ꯅꯣꯏ ꯅꯣꯏ ꯅꯨꯄꯤ ꯑꯉꯥꯡ ꯀꯃꯥꯏꯅ ꯇꯧꯅꯣ
ꯅꯨꯄꯤ ꯑꯉꯥꯡꯕꯨ ꯂꯩꯔꯤ ꯑꯗꯨꯅꯤ ꯑꯪ ꯃꯥꯁꯨ ꯍꯥꯏꯗꯤ ꯍꯤꯡꯈꯣꯜ ꯑꯗꯨꯝ ꯇꯧꯃꯤꯟꯅꯔꯦ ꯃꯥꯁꯨ ꯀꯩꯁꯨ ꯊꯣꯏꯗꯣꯛꯄ ꯇꯧꯗ꯭ꯔꯦꯕ
ꯎꯝ
ꯃꯁꯨ ꯑ ꯐꯤ ꯅꯨꯡ ꯈꯔ ꯁꯥꯕ ꯑꯗꯒꯤ ꯑꯩꯒ ꯍꯤꯡꯒꯣꯜ ꯅꯨꯡꯒꯣꯜ ꯈꯔ ꯂꯣꯏꯁꯟꯃꯤꯟꯅꯕ ꯇꯧꯕ ꯑꯗꯨꯃꯥꯏꯅ ꯇꯧꯔꯒ ꯌꯨꯝꯒꯤ ꯊꯕꯛ ꯏꯟꯈꯥꯡ ꯈꯔ ꯇꯧꯔ ꯍꯩꯌꯦ
ꯎꯝ ꯐꯩꯅꯤ ꯐꯩꯅꯦ ꯑꯉꯥꯡ ꯑꯉꯥꯡ ꯀ꯭ꯂꯥꯁ ꯀꯌꯥꯗ ꯀꯥꯔꯒꯦ ꯍꯥꯏꯁꯦ
ꯑꯉꯥꯡꯗꯣ ꯀ꯭ꯂꯥꯁ ꯑꯍꯟꯥꯟꯕꯗꯤ ꯀ꯭ꯂꯥꯁ ꯁꯚꯦꯟ ꯀꯥꯔꯦ ꯑꯇꯣꯝꯕꯗꯨꯅ ꯀ꯭ꯂꯥꯁ ꯐꯥꯏꯚꯀꯗ ꯉꯥꯏꯔꯤ
ꯋꯥꯣ ꯌꯥꯏꯏꯅꯦ ꯑꯣ ꯑꯉꯥꯡꯁꯨ ꯁꯦꯝꯗꯧꯔꯤꯕꯅꯤꯅ ꯑꯉꯥꯡꯁꯨ ꯈꯔ ꯑꯉꯥꯡꯁꯤꯡ ꯐꯖꯅ ꯃꯤ ꯑꯣꯏꯅꯕ ꯁꯦꯝꯗꯧꯅꯤ ꯑꯩꯈꯣꯏ ꯑꯣꯏꯍꯧꯗ꯭ꯔꯕꯅꯤꯅ
ꯑꯅꯦ
ꯎꯝ ꯎꯝ ꯌꯥ ꯌꯥ
ꯌꯥꯝꯌꯥꯝꯗꯤ ꯌꯥꯉꯥꯡ